ꯍꯜꯂꯣ ꯇꯥꯔꯦ ꯇꯥꯔꯦ ꯍꯃꯥꯏ ꯀꯃꯥꯏꯅ ꯇꯧꯔꯤꯒꯦ
ꯅꯨꯡꯉꯥꯏꯔꯤꯌꯦ
ꯆꯥꯛ ꯏꯁꯤꯡ ꯆꯥꯔꯕꯣ
ꯆꯥꯛ ꯆꯥꯔꯦ
ꯀꯩ ꯖꯥꯡ ꯆꯥꯔꯕ
ꯑꯩꯈꯣꯏꯒꯤ ꯈꯣꯡꯗ꯭ꯔꯨꯝ ꯆꯝꯊꯣꯡ ꯑꯃ ꯇꯧꯔꯦ ꯑꯗꯨꯒ ꯀꯥꯡꯍꯧ ꯑꯃꯒ ꯇꯧꯁꯜꯂꯦ
ꯑ
ꯅꫭꯏ ꯀꯩ ꯆꯥꯔꯕ ꯕꯣꯜꯖꯦ ꯈꯪꯗꯦ ꯕꯣꯠꯆꯧ ꯍꯣꯏ ꯇꯧꯔ ꯌꯦꯡꯖꯤꯗꯤ ꯍꯥꯏꯕꯅꯦ ꯑꯗꯣ ꯌꯦꯡꯒꯗ꯭ꯔ ꯌꯦꯡꯉꯣꯏꯗ꯭ꯔ ꯒ꯭ꯌꯥꯟ ꯇꯥꯗꯦ
ꯍꯌꯦꯡ ꯍꯌꯦꯡ ꯄꯤꯇꯨꯗꯨ ꯆꯪꯈ꯭ꯔꯅꯤꯅ ꯌꯦꯟ ꯑꯃ
ꯎꯝ ꯑꯗꯨꯏ ꯆꯠꯂꯨꯕꯩꯔꯥ ꯅꯪ ꯄꯥꯏꯔꯛꯇ꯭ꯔꯤꯗꯣ
ꯑꯗꯨꯒꯤ ꯅꯠꯇꯦꯗ ꯑꯗꯨꯗꯗꯤ ꯑꯩ ꯑꯗꯨꯝ ꯀꯔꯕꯥꯏ ꯃꯨꯠꯂꯤꯗꯨꯗꯤ ꯃꯨꯠꯇ꯭ꯔꯣ
ꯃꯂꯤ ꯃꯜ
ꯎꯝ ꯑꯗꯨ ꯑꯗꯨ ꯑꯩꯅ ꯒꯥꯔꯤ ꯆꯥꯝꯃꯤꯉ ꯑꯗꯨꯅ ꯐꯣꯟ ꯆꯥꯔꯖ ꯇꯧꯔꯒ ꯄꯋꯥꯔ ꯕꯦꯡꯗ ꯊꯝꯂꯝꯕ ꯑꯩꯅ ꯑꯗꯨꯗꯨꯒ ꯏꯔꯨꯀꯩꯀꯥ ꯑꯗ ꯊꯧꯕ ꯑꯗꯩꯗꯤ ꯄꯣꯠ ꯆꯩꯩ ꯈꯔ ꯊꯤꯟꯗꯣꯛꯎꯕ ꯅꯨꯡꯗꯥꯡꯋꯥꯏꯔꯝꯗꯣ ꯑꯥ
ꯥꯀꯅꯥ ꯆꯥꯏꯅꯣ
ꯑꯩꯅꯦ ꯄꯤꯇꯨꯅꯦ ꯑꯗꯩ ꯕꯔꯂꯤꯟꯅꯦ ꯑꯩꯈꯣꯏ ꯑꯍꯨꯝ ꯈꯛꯇꯅꯤꯗ ꯃꯥꯅ ꯉꯍꯥꯟꯈꯩꯗꯤ ꯃꯈꯥꯔꯣꯝꯈꯩꯒ ꯑꯗꯨꯝ ꯄꯨꯜ ꯂꯩꯔꯦꯅ
ꯑ ꯍꯣꯏꯗ ꯌꯦꯟ ꯕꯣꯏꯂꯔ ꯆꯥꯔꯦ
ꯑ ꯃꯤꯇꯩ ꯌꯦꯟ ꯑꯣꯏꯔꯥ ꯃꯜꯂꯦ ꯎꯟ ꯃꯟꯅꯦ ꯃꯩꯇꯩ ꯌꯦꯟꯅꯤ
ꯎꯝ
ꯆꯥꯎꯔꯨꯔꯦ ꯑꯗꯨꯗꯨꯒ ꯍꯩ ꯃꯍꯤ ꯑꯃꯃꯝ ꯊꯣꯛꯑꯒ ꯆꯪꯉꯛꯄꯗ ꯉꯥꯏꯔꯤꯗ
ꯎꯝ
ꯕꯣꯟꯁꯦ ꯑ ꯄꯨꯡ ꯀꯌꯥ ꯀꯌꯥꯅꯣ
ꯑꯅꯤ ꯃꯈꯥꯏ
ꯑꯅꯤ ꯃꯈꯥꯏꯒ ꯑꯃꯅ ꯇꯔꯨꯛ ꯃꯈꯥꯏ ꯑꯁ ꯇꯔꯨꯛ ꯃꯈꯥꯏꯗꯨꯅ ꯐꯔꯅꯤ
ꯃꯔꯔꯝ ꯃꯈꯥꯏꯅ ꯐꯔꯅꯤ ꯄꯆꯧꯅ ꯌꯦꯡꯁꯤꯗꯤ ꯍꯥꯏꯅꯈꯤꯕꯅꯤ ꯑꯣ ꯈꯪꯗꯦ
ꯕꯥꯆꯧ ꯍꯣꯏꯗ ꯌꯦꯡꯕ꯭ꯔꯣ ꯀꯥꯏ ꯌꯦꯡꯒꯦ
ꯕꯣꯁꯣ ꯍꯣꯏꯗ ꯌꯦꯡꯕꯁꯨ ꯌꯥꯎꯏꯤ ꯑꯗꯩ ꯀꯤꯁꯟ ꯍꯣꯏꯗ ꯌꯦꯡꯕꯁꯨ ꯌꯥꯎꯏ ꯂꯕꯨꯡ ꯖꯥ ꯍꯣꯏꯗ ꯃꯣꯏꯅꯤꯗꯩ ꯍꯦꯟꯅ ꯌꯦꯡꯗꯦꯗ ꯑꯩꯗꯤ
ꯎꯝ
ꯅꯪ ꯌꯦꯡꯕ꯭ꯔꯣ
ꯌꯨꯝꯗ ꯑꯩꯁꯦ ꯐꯣꯟꯗꯅꯤꯗ
ꯅꯪ ꯑꯔꯖꯦꯟꯇꯤ ꯃꯦꯠꯁꯈꯛꯇꯔꯥ ꯅꯪ ꯌꯦꯉꯤꯁꯤꯅ?
ꯑ ꯑꯩꯖꯨ ꯑꯥꯔꯖꯦꯟꯇꯤꯅꯥꯅꯤ ꯑꯁ ꯑꯩꯅ ꯌꯦꯡꯕ ꯅꯨꯃꯤꯠꯇꯣ ꯑꯥ ꯑꯦ ꯏꯖꯤꯞꯀ ꯇꯥꯕꯩꯗꯣ ꯐꯣꯟꯗ ꯇꯤꯕꯤꯗꯒ ꯀꯥꯞꯊꯣꯛꯑ ꯌꯦꯡꯉꯦ꯫
ꯎꯝ
ꯑꯗꯨꯒ ꯃꯤꯅ ꯒꯣꯜ ꯑꯅꯤ ꯆꯟꯖꯜꯂꯛꯄꯗꯩꯗꯤ ꯇꯟꯗꯅ ꯑꯗꯨꯝ ꯇꯨꯝꯃꯤꯃꯦꯗꯅ
ꯑꯗꯨꯒ ꯅꯣꯡꯉꯥꯜꯂꯒ ꯑꯔꯖꯦꯟꯇꯤꯅꯥꯅ ꯀꯥꯔ ꯂꯩꯔꯝꯃꯤꯔꯕ?
ꯍꯣꯏ ꯃꯤ ꯑꯩꯅ ꯌꯦꯡꯕꯖꯦ ꯏꯀꯥꯟ ꯀꯥꯟꯅꯗꯦꯅꯦ꯫
ꯥꯎꯝ ꯑꯩꯅ ꯍꯦꯛ ꯌꯦꯡꯗꯔꯒꯅ ꯀꯥꯏꯌꯦꯕ ꯈꯠꯅꯔꯒ ꯑꯗꯨꯒꯨꯝꯕ ꯀꯗꯥꯏ ꯇꯧꯅꯅꯨꯅ ꯍꯥꯏꯕ ꯑ ꯄꯨꯡ ꯑꯅꯤ ꯃꯈꯥꯏ ꯑꯍꯨꯝ ꯃꯈꯥꯏ ꯃꯔꯤ ꯃꯈꯥꯏ ꯑꯗꯨ꯭ꯋꯥꯏꯗ ꯂꯣꯏꯔꯅꯦꯕ ꯕꯣꯟꯁꯦ ꯑꯅꯤ ꯃꯈꯥꯏ ꯌꯦꯡꯉꯦ ꯈꯜꯂꯁꯤꯅꯦ
ꯑꯥ
ꯕꯣꯜꯁꯦ ꯑꯅꯤ ꯃꯈꯥꯏ ꯑꯍꯨꯝ ꯃꯈꯥꯏ ꯃꯔꯤ ꯃꯈꯥꯏ ꯁ꯭ꯋꯥꯏ ꯂꯣꯏꯔꯅꯦꯕ
ꯎꯝ
ꯄꯨꯡ ꯑꯅꯤꯃꯨꯛ ꯑꯗꯨꯝ ꯆꯪꯕꯅꯦꯕ ꯁꯦ ꯃꯪꯉꯥ ꯃꯈꯥꯏ ꯇꯔꯨꯛ ꯃꯈꯥꯏ ꯄꯨꯡ ꯑꯅꯤꯃꯨꯛ ꯂꯩꯌꯦꯕ
ꯍꯣꯏ ꯑꯗꯨꯗ ꯀꯩꯗꯧꯗꯣꯏꯅꯣ ꯁꯤꯅꯤ ꯅꯠꯇ꯭ꯔꯥ
ꯑꯗꯨ ꯇꯨꯝ ꯇꯥꯃꯤꯅꯦ ꯑꯗꯨꯗ ꯇꯨꯝꯃ ꯂꯩꯇꯥꯥꯕ
ꯑꯩꯕꯨꯗꯤ ꯑꯅꯤ ꯃꯈꯥꯏꯒꯤꯗꯨ ꯌꯦꯡꯉꯔꯣꯏꯗ ꯉꯟꯅ ꯑꯣꯏꯅ ꯍꯧꯒꯠꯂꯒ ꯄꯨꯡ ꯃꯔꯤ ꯃꯔꯤ ꯃꯈꯥꯏ ꯑꯗꯥꯏꯗ ꯃꯤꯀꯞ ꯑꯗꯨꯝ ꯊꯣꯛꯑꯦ
ꯎꯝ
ꯉꯟꯅ ꯍꯧꯒꯠꯂꯒ ꯑꯣꯏꯅ ꯌꯦꯡꯉꯅꯤ ꯇꯔꯨꯛ ꯃꯈꯥꯏꯗ꯫
ꯑꯩꯖꯖ ꯇꯜꯂꯗꯤ ꯌꯦꯡꯉꯣꯏꯗꯨꯏꯅꯤꯗ꯫
ꯀꯥꯏꯗꯩ ꯇꯨꯝꯗꯕ ꯉꯝꯗꯦꯕ꯫
ꯍꯣꯏ ꯑꯁ ꯅꯨꯡꯊꯤꯟꯒꯤꯁꯤ ꯄꯨꯂꯞ ꯀꯨꯏꯅ ꯇꯨꯝꯃꯤꯗꯣꯏꯅꯦ ꯑꯍꯤꯡ ꯇꯨꯝꯗ꯭ꯔꯅꯤꯅ꯫
ꯑꯁ! ꯐꯃꯨꯡꯕꯨ ꯃꯇꯪꯒꯁꯤ ꯑꯗꯨꯝ ꯇꯥꯔꯦꯗ ꯍꯧꯖꯤꯛꯀꯥꯟꯗꯤ꯫ ꯍꯥꯏꯗꯤ ꯈꯣꯡ ꯈꯨꯠꯁꯤꯖꯨ ꯋꯥꯕꯅꯤꯅ ꯑꯗꯨꯝ ꯒꯥ ꯒꯥꯔꯤ ꯑꯩ ꯑꯃꯃꯝꯗ ꯂꯩꯔꯦ ꯑꯩ ꯒꯥꯔꯤ ꯂꯥꯛꯇ꯭ꯔꯗꯤ ꯑꯗꯨꯝ ꯇꯨꯝꯃ ꯂꯩꯕꯅꯤ
ꯅꯪ ꯑꯥꯏꯁ ꯀ ꯀꯩꯅꯣꯒ ꯊꯣꯝꯃꯨ ꯍꯥꯏꯔꯒ꯫
ꯑꯗꯨꯗꯣ ꯑꯥꯏꯁꯇꯣ ꯍꯥꯞꯄꯝꯕꯅꯦ ꯑꯃꯨꯛ ꯐ꯭ꯔꯤꯁꯇꯨꯃꯩ ꯃꯨꯊꯠꯂꯝꯗꯅ ꯑꯃꯨꯛ ꯏꯪꯉꯝꯃꯦ ꯑꯃꯨꯛ ꯍꯥꯞꯆꯜꯂꯤ ꯍꯧꯖꯤꯛ꯫
ꯑꯗꯨꯗꯨ ꯊꯣꯝꯃꯨ ꯑꯗꯨꯒ ꯏꯁꯤꯡ ꯑꯃ ꯇꯤꯡꯉ ꯂꯩ
ꯀꯥꯏ ꯂꯩꯔꯤꯅꯣ?
ꯊꯣꯡꯗ ꯂꯩꯌꯦ꯫ ꯊꯣꯡꯗ ꯐꯝꯃꯤ ꯗꯥꯕꯣꯏ ꯂꯩꯕ꯭ꯔꫭ ꯃꯤ ꯑꯃꯈꯛꯇ ꯅꯤꯗ꯫ ꯗꯥꯕꯣꯏ ꯋꯥꯔꯤ ꯁꯥꯟꯅꯒꯤꯗꯣꯏꯔꯣ ꯃꯣꯏ ꯁꯤꯗꯥ ꯈꯠꯅꯕꯩꯔ ꯀꯩꯅꯣ ꯇꯧ ꯂꯩꯔꯦ꯫
ꯊꯣꯡ ꯑꯗꯤ ꯊꯣꯡ ꯑꯆꯧꯕꯗꯨꯔꯣ?
ꯅꯠꯇꯦ ꯑꯈꫭꯏꯗ ꯑꯈꯣꯏ ꯑꯁꫭꯝꯅꯀꯟ ꯊ ꯊꯣꯡ ꯆꯠꯂꯨꯗ꯭ꯔꯦꯗ
ꯊꯣꯡ ꯃꯆꯥꯗꯨꯗ
ꯎꯝ
ꯎꯝ ꯄ꯭ꯔꯣꯕꯂꯦꯝ ꯑꯝ ꯂꯩꯕ ꯃꯥꯟꯕ
ꯀꯌꯥ ꯉꯁꯤ ꯇꯥꯡ ꯇꯔꯥꯃꯥꯊꯣꯏ
ꯉꯁꯤ ꯇꯥꯡ ꯇꯔꯥꯃꯥꯊꯣꯏ
ꯇꯥꯡ ꯇꯔꯥꯍꯨꯝꯗꯣꯏ ꯇꯥꯔꯥꯃꯔꯤ ꯇꯥꯡ ꯀꯌꯥꯗꯅꯣ ꯂꯣꯏꯗꯣꯏꯖꯦ ꯋ꯭ꯔꯥꯜꯗ ꯀꯞ?
ꯗ‌ꯦꯠ ꯇ꯭ꯋ‌ꯦꯟꯇꯤꯗꯨ ꯐꯥꯏꯅ‌ꯦꯜ ꯅ‌ꯦꯃ‌ꯦ ꯗ‌ꯦꯠ ꯇ꯭ꯋꯦꯟꯇꯤꯒꯤ ꯕꯥꯔꯣ ꯃꯈꯥꯏ ꯑꯍꯤꯡ ꯇ꯭ꯋꯦꯟꯇꯤ ꯋꯥꯟ ꯍꯥꯏꯇꯥꯔꯦ
ꯑꯗꯨꯗꯤ ꯅꯥꯏꯟꯇꯤꯟꯒꯤ ꯑꯍꯤꯡ ꯅꯣꯡꯌꯥꯥꯏꯅꯤꯅꯦ
ꯎꯝ
ꯑꯗꯨꯝꯗꯤ ꯐꯟ ꯌꯦꯡꯅꯔꯅꯤ ꯃꯌꯥꯝꯁ‌ꯦ ꯅꯣꯏꯒꯤ ꯅꯪꯒꯤ ꯐꯥꯔꯝꯗꯨꯕꯨ ꯀꯩꯀꯩ ꯇꯧꯕꯒꯤ ꯋꯥꯈꯜꯂꯣꯟ ꯂꯩꯔꯤꯒꯦ
ꯑꯩ ꯉꯁꯥꯏ ꯍꯥꯏꯕꯗꯨꯅꯤꯗ ꯑꯧꯗꯩꯩ ꯍꯦꯟꯅ ꯀꯩꯁꯨ ꯂꯩꯇꯦ ꯎꯝ꯫
ꯌꯦꯟ ꯈꯔ ꯉꯥꯅꯨ ꯈꯔ ꯑꯣꯛ ꯈꯔ
ꯎꯝ ꯑꯗꯨ ꯃꯉꯥꯏ
ꯑꯗꯨ ꯍꯩꯔꯥꯈ꯭ꯔ
ꯑꯗꯨꯝ ꯍꯌꯦꯡꯅꯨꯡꯋꯥꯏꯒꯤ ꯋꯥꯔꯤꯅꯤꯗ ꯍꯧꯖꯤꯛ ꯍꯧꯖꯤꯛꯀꯤ ꯅꯠꯇꯦ ꯑꯗꯨꯝ ꯍꯌꯦꯡꯋꯥꯏ ꯁꯝ ꯌꯥꯁꯤꯜꯂꯛꯄ
ꯍꯣꯏꯅꯦ ꯈꯔ - ꯈꯔ ꯄ꯭ꯂꯥꯟ ꯁꯤꯍꯧꯕꯗꯤ ꯌꯥꯏꯗ ꯅꯠꯇ꯭ꯔꯥ꯫
ꯎꯝ ꯄ꯭ꯂꯥꯟꯗꯣ ꯁꯨꯝ ꯊꯤꯔꯣꯛꯕꯒꯤ ꯋꯥꯅꯤꯗ꯫
ꯎꯝ ꯑꯗꯣ ꯑꯁꯥꯝ ꯔꯥꯏꯐꯟꯒꯤꯖꯤꯕꯨ ꯀꯧꯔꯛꯑꯗꯤ ꯆꯠꯁ‌ꯦ ꯍꯥꯏꯔꯤꯕ꯭ꯔꯣ ꯀꯃꯥꯏ ꯇꯧꯕꯅꯣ ꯑꯪ ꯀꯧꯔꯛꯗꯤ ꯆꯠꯁꯦ ꯍꯥꯏꯔꯥ ꯀꯃꯥꯏꯅ ꯇꯧꯕꯅꯣ ꯋꯥꯠꯇꯤ ꯋꯥꯠꯂꯤ ꯃꯥꯜꯂ‌ꯦ
ꯀꯩꯅ‌ꯣꯅꯦ
ꯁꯥꯝ ꯔꯥꯏꯐꯟ
ꯃꯤ ꯃꯤꯗꯤ ꯅꯥꯕ ꯀꯩꯅꯣ ꯇꯧꯋꯤꯅꯦ ꯁꯥꯔꯇꯤꯐꯤꯀꯦꯠ ꯑꯥ ꯁꯥꯟꯅꯕꯒꯤ ꯁꯥꯔꯇꯤꯐꯤꯀꯦꯠ ꯌꯥꯝ ꯂꯧꯊꯣꯛꯅꯩꯅꯦ
ꯑ ꯁꯥꯟꯅꯕꯗ ꯂ‌ꯣꯏ ꯆꯪꯅꯩꯅꯦ ꯃꯤꯗꯤ
ꯁꯥꯟꯅꯕꯩ ꯕꯣꯜ ꯁꯥꯟꯅꯕꯩꯒꯨꯝꯕ ꯑꯃ ꯑꯃ ꯁꯥꯟꯅꯕꯒꯤ ꯑꯗꯨꯝ ꯁꯥꯔꯇꯤꯐꯤꯀꯦꯠꯇꯨ ꯑꯗꯨꯝ ꯂꯧꯅꯩꯌꯦ ꯍꯥꯏ
ꯁꯥꯔꯇꯤꯐꯤꯀꯦꯠꯇꯣ ꯑꯣꯟꯊꯣꯛ ꯑꯣꯟꯊꯣꯛꯑꯒ ꯆꯍꯤꯗꯣ
ꯑꯩ ꯁꯤꯒꯤ ꯈꯣꯏ ꯁꯤꯡꯒꯥꯒꯤꯗꯣ ꯈꯪꯉꯤꯗꯅ ꯐꯣꯝ ꯊꯥꯖꯤꯟꯕꯝꯗ‌ꯣ ꯃꯥꯏ ꯃꯣꯏ ꯈꯪꯅꯕ ꯂꯩ ꯍꯥꯏꯕ
ꯑꯥ
ꯑꯗ ꯑꯩꯅ ꯍꯪꯉꯛꯑꯣꯗꯤ ꯍꯥꯏꯈꯤꯝ ꯂꯨꯄꯥ ꯂꯤꯁꯤꯡ ꯃꯔꯤ ꯃꯉꯥ ꯍꯥꯏꯕ꯭ꯔ ꯀꯩꯅ‌ꯦꯝ ꯍꯥꯏꯔꯛꯄꯅꯤꯅ‌
ꯎꯝ
ꯀꯩꯁꯨ ꯌꯥꯝꯅꯗꯤ ꯆꯪꯗꯤꯌ‌ꯦ
ꯑꯗꯣ ꯅꯪ ꯕꯥꯔꯊ ꯁꯥꯔꯇꯤꯐꯤꯀꯦꯠ ꯂꯩꯕ꯭ꯔꯥ
ꯂꯩ
ꯕꯥꯔꯊ ꯁꯥꯔꯇꯤꯐꯤꯀ‌ꯦꯠꯁꯤ ꯀꯃꯥꯏꯅ ꯏꯟꯇꯔꯅꯦꯠꯇ ꯆꯜꯂꯕ꯭ꯔꯣ ꯐꯣꯇꯣ ꯌꯥꯎꯕ꯭ꯔꯣ
ꯐꯣꯇꯣꯗꯤ ꯌꯧꯗꯕꯅꯤ ꯅꯍꯥꯟꯋꯥꯏ ꯀꯩꯅꯣ ꯇꯧꯕ ꯀꯥꯟꯗ ꯂꯧꯊꯣꯛꯈꯤꯝꯅꯤꯅꯦ ꯑꯥ ꯌꯦꯂꯣ ꯃꯆꯨꯒꯤꯗꯣ
ꯐꯣꯇꯣ ꯌꯥꯎꯕꯗꯤ ꯅꯁꯥꯒꯤ ꯐꯣꯇꯣ ꯌꯥꯎꯕꯤꯗꯣ ꯍꯧꯖꯤꯛ ꯑꯅꯧꯕꯅꯦ ꯍꯥꯏꯒꯨꯝ ꯇꯧꯕ ꯅꯁꯥꯒꯤ ꯐꯣꯇꯣ ꯌꯥꯎꯕꯤ ꯏꯟꯇꯔꯅꯦꯠꯇ ꯆꯟꯒꯗꯕꯅ ꯑꯗꯨꯒꯨꯝꯕ ꯑꯗꯨꯒꯤ ꯄ꯭ꯂꯦꯟ ꯑꯗꯨꯒꯤ ꯄ꯭ꯂꯦꯟ ꯌꯦꯂꯣꯒꯨꯝꯕ ꯀꯔꯤꯝ ꯌꯥꯎꯗꯕꯤꯗꯨꯅ ꯂꯣꯀꯦꯜ ꯑꯦꯔꯤꯌꯥꯗ ꯂꯣꯀꯦꯜ ꯍꯣꯁꯄꯤꯇꯥꯜꯗ ꯏꯆꯨ ꯇꯧꯕꯅꯦ ꯍꯥꯏꯌꯦꯕꯀꯣ
ꯑꯗꯨꯗꯣ ꯑꯗꯨ ꯏꯁꯨ ꯇꯧꯖꯔꯒꯁꯨ ꯍꯥꯏꯗꯤ ꯃꯆꯥ ꯑꯃ ꯅꯠꯇꯕꯤꯅ ꯑꯆꯧꯅ ꯆꯥꯎꯅ ꯂꯣꯏꯅ ꯏꯕꯅꯦꯕ ꯑꯗꯨꯗꯣ
ꯑꯗꯨꯝꯇ ꯑꯩ ꯁꯦꯝꯗꯣꯛꯎꯁꯤꯔ ꯈꯜꯂꯤꯃꯤꯅꯦ ꯑꯩ ꯗ‌ꯦꯠ ꯑꯣꯞ ꯕꯥꯠꯇꯣ ꯁꯣꯏ ꯂꯩꯔꯝꯃ‌ꯦ
ꯍꯥꯏꯗꯤ ꯑꯙꯥꯔ ꯀꯥꯔꯀ ꯑꯙꯥꯔ ꯀꯥꯔꯠꯀ ꯆꯥꯟꯅꯗꯦꯕ
ꯇꯨ ꯊꯥꯎꯖꯟ ꯇꯨ ꯊꯥꯎꯖꯟ ꯇ꯭ꯋꯦꯟꯇꯤ ꯋꯥꯟꯗ ꯑꯥꯔꯃꯤ ꯆ‌ꯦꯟꯕꯩꯗ ꯂꯧꯊ‌ꯣꯛꯈꯤꯝꯃꯤꯗ
ꯑꯗꯣ ꯑꯗꯨꯝ ꯍꯧꯖꯤꯛ ꯁꯦꯝꯗꯣꯛꯑꯁꯨ ꯀꯩꯁꯨꯕꯨꯗꯤ ꯀꯥꯏꯔꯣꯏꯗ
ꯀꯥꯏꯔꯣꯏꯗ ꯀꯩꯁꯨꯕꯨꯗꯤ ꯀꯥꯏꯗꯧ ꯃꯥꯟꯗꯦ
ꯎ ꯍꯧꯖꯤꯛ ꯁꯤꯗꯁꯨ ꯌꯥꯏꯔꯤꯄꯣꯛꯇꯁꯨ ꯁꯦꯝꯅꯗ꯭ꯔꯦ ꯍꯥꯏꯌꯦꯕ ꯊꯧꯕꯥꯜꯗ
ꯑꯥ ꯊꯧꯕꯥꯜꯗ ꯆꯠꯂꯦ ꯊꯧꯕꯥꯜꯒꯤ ꯍꯥꯟꯅꯒꯤ ꯍꯣꯁꯄꯤꯇꯥꯜꯗ ꯑꯔꯤꯕꯗꯣ
ꯑꯃ ꯊꯣꯡ ꯃꯅꯥꯛꯀꯤꯗꯣ
ꯍꯣꯢꯅꯦ ꯍꯥꯟꯅꯩ ꯍꯣꯁꯄꯤꯇꯥꯜ ꯑꯔꯤꯕ ꯍꯥꯢꯁꯦ
ꯑꯗꯨꯒꯤ ꯃꯅꯤꯡꯗ ꯑꯗꯨꯝ ꯆꯪ ꯆꯪꯖꯜꯂꯒ ꯍꯥꯏ ꯌꯥꯕ꯭ꯔꯣ
ꯑꯥ ꯍꯣꯏ ꯑꯗꯨꯝ ꯌꯥꯏ ꯌꯥꯏ ꯃꯣꯏ ꯃꯣꯏꯒꯤ ꯑꯣꯐꯤꯁ ꯇꯣꯉꯥꯟꯅ ꯂꯩꯕꯅꯦꯕꯀꯣ ꯎꯝ
ꯑ ꯑꯥ ꯄ꯭ꯔꯣꯁꯦꯁꯤꯡꯁꯦ ꯀꯌꯥꯃꯨꯛ ꯆꯪꯖꯥꯠꯅꯣ ꯈꯪꯗ꯭ꯔꯦꯅꯦ ꯑꯩ
ꯈꯪꯗ‌ꯦ ꯅꯨꯄꯥ
ꯅꯪ ꯅꯪ ꯏꯀꯨꯏ ꯀꯨꯏꯈꯤꯗ꯭ꯔꯤꯕ ꯅꯪ ꯀꯌꯥꯝ ꯀꯨꯏꯔꯒꯦ
ꯇ꯭ꯋꯦꯟꯤ ꯋꯥꯟꯗ
ꯂꯄꯥ ꯀꯌꯥꯃꯨꯛ ꯆꯪꯒꯤꯒꯦ
ꯈꯪꯗꯦꯅꯦ ꯑꯃ ꯑꯩꯈꯣꯏ ꯁꯤꯒꯤ ꯑꯩꯈꯣꯏ ꯃꯃꯥꯡꯒꯤ ꯍꯔꯤꯗꯥꯁꯇꯣ
ꯑ
ꯈꯪꯕ꯭ꯔꯥ
ꯈꯪꯗꯦ ꯀꯅꯥ
ꯕꯥꯃꯣꯟ ꯂꯩꯔꯛꯀꯤ ꯍꯔꯤꯗꯥꯁꯇꯣ ꯈꯪꯗ꯭ꯔꯣ ꯅꯈꯣꯏ ꯑꯩꯈꯣꯏꯗꯒꯤ ꯕꯦꯁ ꯑꯃꯔ ꯀꯩꯅꯣꯝ ꯍꯥꯟꯕ ꯅꯣꯏ ꯕꯦꯖꯂꯣ ꯑꯩꯈꯣꯏꯗꯩ ꯑꯃꯔ ꯑꯅꯤꯔ ꯍꯥꯟꯕ ꯅꯪ ꯎꯔꯗꯤ ꯈꯪꯅꯤ ꯑꯦꯛꯇꯤꯚꯥ ꯕ꯭ꯂꯨ ꯃꯆꯨ ꯑꯗꯨꯝ ꯊꯧꯕꯅꯤ
ꯕꯥꯃꯣꯟ ꯂꯩꯔꯛꯀꯤ ꯍꯥꯏꯔꯣ
ꯍꯣꯏ ꯍꯣꯏ
ꯕꯥꯃꯣꯟ ꯂꯩꯔꯛꯀꯤ ꯑꯩꯅ ꯂꯨꯒꯤꯕꯗꯨꯕꯨ ꯃꯣꯏ ꯃꯃꯥꯗꯨꯕ ꯀꯩꯅꯣꯗ ꯌꯥꯢꯔꯤꯄꯣꯔꯠꯀꯤꯗ ꯍꯣꯝ ꯒꯥꯔꯗ ꯑꯣꯏꯅ ꯂꯩꯕꯅꯦꯕ
ꯑ
ꯑꯗꯨ ꯃꯉꯣꯟꯗ ꯇꯧꯔ ꯍꯥꯏꯅꯔ ꯂꯧꯒꯤꯕꯅꯦꯕ
ꯄꯩꯁꯥ ꯄꯩꯁꯥ ꯅꯠꯇꯦ ꯑꯥ ꯑꯩꯈꯣꯏꯒꯤ ꯑꯇꯣꯞꯄ ꯆꯦ ꯆꯥꯡ ꯆꯪꯕ꯭ꯔꯥ ꯁꯤꯅꯤ ꯅꯠꯇ꯭ꯔꯒꯅ ꯑꯔꯤꯕꯗꯨꯝ ꯄꯨꯔꯒ ꯁꯦꯝꯗꯣꯛ ꯇꯣꯢꯔꯁꯤꯅꯤ
ꯁꯦꯝꯗꯣꯛꯄꯩꯗꯤ ꯑꯔꯤꯕꯗꯨ ꯄꯨ ꯇꯥꯔꯦꯗꯅ
ꯑꯗꯣ ꯑꯃꯨꯛ ꯑꯅꯧꯕꯗꯣ ꯑꯣ ꯑꯣ ꯑꯅꯧꯕꯗ ꯑꯣꯟꯊꯣꯛꯆꯒꯦ ꯍꯥꯏꯔꯒ ꯇꯧꯗꯣꯏꯅꯦꯕ ꯐꯣꯇꯣ ꯅꯨꯡꯇꯣ ꯌꯥꯎꯔꯒ
ꯎꯝ ꯑꯗꯨ ꯑꯘꯥꯔꯒꯨꯝꯕꯗꯤ ꯆꯪꯒꯅꯤ
ꯑꯩꯅ ꯈꯜꯂꯤꯁꯦ ꯁꯨꯝ ꯑꯇꯣꯞꯄ ꯗꯤ ꯁꯤ ꯅꯨꯡ ꯁꯤ ꯁꯥꯏꯟ ꯅꯨꯡ ꯑꯃꯨꯛ ꯆꯪꯅꯒꯤꯗ꯭ꯔꯥ ꯍꯣꯁꯄꯤꯇꯥꯜ ꯅꯨꯡꯇꯥꯜ ꯆꯪꯅꯒꯤꯗ꯭ꯔꯥ ꯁꯤꯅꯤ
ꯆꯪꯗꯕꯅꯤꯗ ꯀꯩꯅꯣ ꯑꯥꯙꯥꯔꯒꯨꯝꯕ ꯃꯣꯏ ꯖꯦꯔꯣꯛꯁ ꯀꯩꯀꯥ ꯈꯔ ꯂꯧꯕꯅꯦꯕ
ꯎꯝ ꯑꯁ ꯛꯗꯨꯒꯨꯝꯕ ꯂꯧꯔꯗꯤ ꯌꯥꯢ ꯑꯇꯩ ꯁꯨꯝ ꯆꯦ ꯆꯥꯡꯗꯣ ꯇꯥꯟꯊꯣꯛꯄ ꯁꯨꯝ ꯍꯧꯔꯒꯦ ꯇꯧꯕꯅꯤꯗ ꯅꯛꯁꯜꯂꯀꯥꯟ ꯇꯥꯟꯊꯣꯛꯄꯗꯣ ꯃꯊꯥ ꯌꯥꯝ ꯁꯥꯏꯕ
ꯍꯧꯖꯤꯛꯀꯥꯟꯗꯤ ꯀꯨꯏꯅꯩꯖꯨ ꯆꯪꯉꯦꯗꯅ
ꯑꯗꯨꯅꯦ ꯍꯥꯏꯖꯦ ꯑꯗꯩ ꯑꯣ ꯕꯤ ꯁ ꯁꯤ ꯍꯟꯗꯛꯇꯤ ꯂꯣꯏ ꯇꯥꯟꯊꯣꯛꯑꯗꯝꯅꯤ ꯑꯣ ꯕꯤ ꯁꯤ ꯗꯣꯃꯤꯟꯁꯥꯏꯟ ꯗꯤ ꯄꯤ ꯌꯥꯔ ꯁꯤ ꯄꯤꯌꯥꯔ ꯁꯤ ꯌꯥꯎꯗꯕꯁꯦ ꯑꯩ ꯈꯨꯣꯢꯗꯧ ꯌꯥꯝ ꯁꯥꯎꯅꯤꯡꯉꯤ ꯃꯅꯤꯄꯨꯔꯒꯤ ꯊꯕꯛ ꯊꯥꯖꯤꯟꯕ ꯌꯥꯗꯦ
ꯄꯤ ꯑꯥꯔ ꯁꯤ ꯅꯠꯇ ꯗꯣꯃꯤꯁꯥꯏ ꯑꯃ ꯌꯥꯎꯗꯤ ꯌꯥꯕꯅꯤꯍꯦ
ꯃꯅꯤꯄꯨꯔꯒꯤꯗꯤ ꯌꯥꯗꯦꯃꯤ ꯃꯅꯤꯄꯨꯔꯒꯤ ꯍꯟꯗꯛ ꯑꯦꯛꯁꯔ ꯀꯧꯈꯤꯕ ꯑꯝꯇꯥ ꯌꯥꯗꯦ
ꯑꯣ ꯑꯗꯨꯏ ꯑꯣ ꯃꯅꯤꯄꯨꯔꯒꯤꯔꯣ ꯑꯗꯨꯒꯤꯗꯤ ꯌꯥꯔꯔꯣꯏ ꯃꯅꯤꯄꯨꯔꯒꯤꯗꯅ ꯑꯃꯨꯛ
ꯑꯩ ꯏ ꯌꯥꯝ ꯀꯥꯏꯑꯦꯕ ꯑꯗꯨꯗꯨꯅ ꯊꯕꯛ ꯑꯃ ꯊꯥꯖꯤꯜꯍꯧꯗꯦꯕ ꯑꯗꯨꯗꯨꯅ ꯄꯤ ꯑꯥ ꯁꯤ ꯑꯣ ꯕꯤ ꯁꯤ ꯑꯗꯣ ꯁꯤ ꯑꯩꯈꯣꯏꯒꯤ ꯅꯣꯡꯃꯥꯏꯖꯤꯡꯀꯤꯡꯗꯩ ꯂꯧꯕ ꯌꯥꯔꯝꯃꯤꯅꯦ ꯒꯦꯖꯦꯠ ꯁꯥꯏꯟꯗꯣ
ꯎ ꯗꯣꯃꯤꯁꯜꯗ
ꯒꯦꯖꯦꯠ ꯁꯥꯏꯟ ꯒꯦꯖꯦꯠꯀꯤ ꯁꯥꯏꯟ
ꯒꯦꯖꯦꯇꯦꯠꯇꯨꯔꯣ ꯑꯗꯨ ꯅꯣꯡꯃꯥꯏꯖꯤꯢ ꯎꯀꯤꯜꯗ ꯂꯧ ꯌꯥꯔꯕꯣ
ꯌꯥꯏꯌꯦ
ꯑꯁ ꯀꯩꯅꯣ ꯇꯧ ꯃꯣꯏ ꯀꯩꯅꯣ ꯇꯧꯔꯝꯃꯦ ꯍꯥꯟꯅꯩ ꯑꯗꯨꯃꯥꯏꯟ ꯁꯥꯏꯟ ꯇꯧꯍꯟꯕ ꯌꯥꯗ꯭ꯔꯝꯃꯦ
ꯑꯃ ꯃꯥꯒꯤ ꯃꯥꯒꯤ ꯑꯙꯥꯔ ꯀꯥꯔꯗ ꯌꯥꯎꯔ ꯇꯧꯕꯤꯗꯨꯔꯣ
ꯅꯠꯇꯦ ꯑꯙꯥꯔꯗ ꯅꯠꯇꯦ ꯃꯥꯥꯏ ꯑꯥꯏ ꯗꯤ
ꯑꯗꯣ ꯑꯩꯈꯣꯏ ꯏꯅꯥꯎꯄꯥ ꯑꯃꯗꯤ ꯇꯧꯋꯦꯕꯀꯣ
ꯀꯅꯥꯒꯤ
ꯑꯩꯈꯣꯏ ꯄꯤꯇꯝ ꯁꯥꯟꯖꯥꯎꯣꯏ ꯃꯅꯥꯎꯄꯥꯗ
ꯎꯝ
ꯃꯥꯒꯤ ꯍꯟꯗꯛ ꯑꯣ ꯕꯤ ꯁꯤ ꯀꯩꯀꯥ ꯇꯥꯟꯊꯣꯛꯄꯒꯤ ꯇꯧꯋꯦꯕ
ꯎꯝ
ꯑꯗꯣ ꯑꯗꯨꯃꯥꯏꯅ ꯇꯧꯔꯛꯄ ꯇꯧꯔꯛꯇꯕ꯭ꯔꯗꯤ ꯈꯪꯗ꯭ꯔꯦ ꯑꯗꯣ ꯀꯩꯗꯩꯗꯤ ꯑꯩꯈꯣꯏ ꯁꯤ ꯀꯥꯏ ꯍꯧꯖꯤꯠꯇꯗꯤ ꯇꯧꯔꯦ
ꯇꯧꯕꯗꯤ ꯌꯥꯕꯅꯦ ꯑꯗꯣ ꯃꯥꯏ ꯑꯥꯏ ꯗꯤ ꯌꯥꯎꯔꯅꯤ
ꯎꯝ ꯍꯣꯏꯅꯦ ꯑꯥꯏꯗꯤꯒꯤ ꯃꯊꯛꯇꯨꯗ ꯁꯥꯏꯟꯒ ꯂꯣꯟꯅꯔ ꯇꯧꯕ꯭ꯔ ꯀꯩꯅꯣꯝ ꯇꯧꯕꯅꯤꯅꯦ
ꯎꯝ ꯇꯋꯦ ꯇꯧ
ꯏꯀꯣꯝ ꯀꯣꯝꯅ ꯁꯥꯔ ꯆꯥꯎꯕꯗꯩ ꯂꯧꯔꯁꯨ ꯌꯥꯏꯗ
ꯌꯥꯏ ꯑꯗꯣ ꯃꯥ ꯏꯟꯇꯔꯦꯁꯟ ꯌꯥꯝ ꯇꯧꯋꯤꯅꯦ
ꯀꯔꯤ
ꯏꯟꯇ꯭ꯔꯣꯒꯦꯁꯟ ꯌꯥꯝ ꯇꯧꯋꯦꯕ ꯑꯗꯩꯗꯤ ꯍꯣꯏ ꯈꯪꯅꯕ ꯌꯥꯝꯒꯅꯤ ꯑꯗꯩ ꯑꯩꯈꯣꯏ ꯏꯅꯥꯎꯄꯥꯍꯣꯏ ꯆꯪꯉꯨꯕꯗꯣ ꯂꯩꯅꯒ ꯍꯥꯏ ꯅꯨꯄꯤꯅꯒ ꯂꯩꯇꯦ ꯈꯣꯠꯇꯦ ꯍꯥꯏꯔꯦ ꯍꯥꯏꯕ ꯀꯩꯅꯣ